ꯍꯜꯂꯣ ꯃꯥꯥꯏ ꯐ꯭ꯔꯦꯟ ꯍꯥꯎ ꯀꯦꯔ ꯇꯥꯕꯣ ꯇꯥꯕ꯭ꯔꯣ
ꯇꯥꯏ ꯇꯥꯏ ꯍꯂꯣ
ꯑꯎ ꯏꯗꯒꯤꯦ ꯇꯣꯏꯖꯕ ꯑꯦ
ꯎꯗꯅ ꯀꯨꯏꯔꯤꯅꯤ ꯏꯇꯥꯎꯖꯩ
ꯍꯣꯏꯅꯦ ꯀꯨꯏꯔꯕꯅꯤꯅꯦ ꯍꯗ ꯅꯠꯇ꯭ꯔꯣ ꯆꯥ ꯅꯒꯤꯗꯨꯣꯕ ꯎ
ꯊꯥ ꯐꯥꯗ꯭ꯔꯤꯕꯨ ꯗꯕꯣ
ꯍ ꯐꯥꯎꯔꯕꯣ
ꯐꯕ ꯐꯥꯗꯔ ꯃꯥꯅꯤ
ꯀꯩꯅꯩꯅ ꯌꯥꯝ
ꯌꯥꯝꯅ ꯀꯨꯏꯕ ꯅꯤꯡꯕ
ꯑꯩꯗꯤ ꯉꯍꯥꯡ ꯉꯍꯥꯟꯅꯤ
ꯑꯗꯨꯗ ꯑꯩꯗꯤ ꯉꯥꯡꯥꯟꯅ ꯇꯧꯔꯤꯅꯤ ꯉꯉꯥꯡ ꯍꯥꯟꯅꯉ ꯈꯜꯃꯤꯅꯦ
ꯀꯔ ꯀꯏꯔꯣ ꯃꯥꯔꯗꯅꯤ
ꯑꯣ ꯌꯥ ꯑꯗꯨ ꯅꯨꯃꯤꯠꯇ ꯀꯩꯀꯩꯅꯣ ꯌꯥꯝ ꯍꯥꯏꯅꯈꯤꯗ ꯅꯪꯅ ꯀꯥꯡꯃꯨ ꯇꯧꯕꯣ
ꯑꯅꯜꯒꯤꯞꯅꯤ ꯀꯣꯏ ꯆꯠꯁꯤꯔꯒ ꯑꯩꯅ ꯀꯔꯤꯝ ꯇꯧꯕꯅꯤꯗ
ꯑ ꯑꯗꯨꯜꯀꯣ ꯃꯥꯥꯏ ꯇꯔꯣꯕ
ꯀꯝ ꯀꯟꯁ ꯁꯍꯤꯗ
ꯑꯗꯨ ꯉꯁꯤ ꯍꯟꯗꯛ ꯉꯁꯤ ꯈꯁꯤ ꯉꯁꯤ ꯀꯩꯅꯣꯅꯤꯣꯔꯣ
ꯃꯥꯅꯤ ꯏꯃ ꯔꯤꯇꯁꯇꯦꯟ
ꯑꯗꯨꯅ ꯑꯩꯈꯣꯏꯅ ꯍꯥꯏꯅꯕꯗꯣ ꯍꯤꯡꯡꯂꯧꯁꯦ ꯍꯥꯏꯕ ꯅꯠꯇ꯭ꯔꯣ ꯃꯣꯏꯔꯥꯡꯒꯤꯒꯤ ꯔꯤꯁꯣꯠꯇ ꯔꯤꯁꯣꯠꯏ
ꯍꯠ ꯑꯩꯥꯏꯕ꯭ꯔꯣꯃꯨꯣꯏ ꯁꯦ
ꯍꯠ ꯎ ꯍꯣꯏꯅꯦ ꯐꯠ ꯍꯥꯏꯕꯣ ꯀꯔꯤ ꯍꯥꯏꯕꯅꯣ ꯑꯗꯨ ꯂꯦꯛꯁꯦ ꯍꯥꯏꯕꯅꯤꯅ ꯎꯝ ꯑꯩ ꯑꯉꯥꯡ ꯈꯔ ꯇꯨꯏꯁꯟ ꯇꯧꯕꯗꯣ
ꯑꯉꯥꯡ ꯑꯣꯅꯦ
ꯑ
ꯐꯔꯛ ꯇꯥꯕꯅꯤꯅꯦ ꯑꯦꯛꯖꯥꯝ ꯇꯧꯗ꯭ꯔꯤꯕꯣ
ꯖꯝ ꯇꯧꯦ
ꯇꯧꯔꯤꯌꯥ
ꯎꯝ
ꯇꯥꯡ ꯀꯌꯥꯗ ꯍꯒꯦ ꯄꯕꯥ
ꯉꯔꯥꯡꯗꯒꯤꯩ ꯍꯧꯔꯤꯅꯤꯅꯦ
ꯑꯗ
ꯉꯔꯥꯡ ꯉꯔꯥꯡ ꯉꯔꯥꯡ ꯍꯖꯝ ꯂꯩꯕꯅꯦꯕꯀꯣ ꯑꯗꯨꯗ ꯑꯁ ꯉꯔꯥꯡꯒꯤꯗꯣ ꯕꯟ ꯂꯩꯗꯅ ꯑꯗꯨ ꯇ
ꯑꯉꯥꯡ ꯀꯌꯥꯃꯨꯛ ꯇꯝꯃꯤꯅꯣ
ꯑꯉꯥꯡꯁꯦ ꯑꯉꯥꯡ ꯃꯔꯤ ꯁꯛꯇꯅꯤꯗꯣ ꯑꯗꯨꯅ ꯆꯠꯄꯗꯣ ꯊꯟꯗꯤ ꯑꯗꯨ ꯇꯥꯕ ꯌꯥꯕꯀꯣ ꯆꯠ
ꯑꯗꯨꯗ ꯑꯗꯨ ꯃꯣꯏ ꯅꯨꯃꯤ ꯀꯌꯥꯅꯤꯃꯨꯛꯇꯤ ꯆꯪꯏ
ꯍꯣꯏ ꯅꯨꯃꯤꯠꯄꯨꯗꯤ ꯇꯔꯥꯅꯤꯃ ꯈꯛꯇꯅꯤꯗꯥ ꯗꯤ ꯑꯗꯨ ꯑꯗꯨꯣꯏꯅ ꯆꯂꯗ꯭ꯔꯥ
ꯑꯗꯨ ꯂꯣꯏꯒ ꯁꯄꯅ ꯐꯗꯧ ꯃꯥꯜꯂꯤꯅꯤ ꯅꯣꯡ ꯆꯤꯡ ꯐꯤꯕꯝꯁꯤ ꯆꯨꯏꯕ
ꯇꯥꯏꯅꯤ ꯑꯣꯏꯟꯅꯁꯨ ꯀꯣꯝꯕ
ꯎꯝ ꯅꯣꯡ ꯆꯤꯡꯒꯤ ꯐꯤꯕꯝ
ꯀ
꯭ꯌꯨꯖꯤꯛ
ꯑꯗꯨꯗꯤ ꯅꯣꯡ ꯆꯤꯡꯗꯤ ꯌꯦꯡꯗꯤ ꯌꯥꯔꯣꯏ
ꯎꯝ
ꯀꯩꯀꯩ ꯑꯗꯨꯗ ꯀꯩ ꯌꯦꯡꯉꯣ ꯍꯥꯏꯕꯗ ꯀꯔꯤ ꯆꯥ ꯑꯩꯈꯣꯏꯔꯣ ꯍꯣꯏ ꯇꯝ ꯍꯗꯖꯜ ꯑꯣꯏ ꯍꯥꯟ ꯆꯗꯅꯣ
ꯑꯗꯨ ꯑꯩꯈꯣꯏ ꯇꯔꯨꯛ ꯑꯣ ꯃꯉꯥ ꯇꯔꯨꯛ ꯌꯥꯝꯌꯥꯝ ꯑꯗꯤ ꯑ ꯑꯃꯗꯕꯤ ꯆꯁꯤꯔ
ꯌꯥ ꯀꯦꯗꯧꯒꯦ ꯑ ꯀꯔꯤ ꯆꯥꯗꯦꯕ ꯅꯪ ꯀꯅꯥ ꯀꯅꯥ ꯄꯥꯎ ꯐꯥꯎꯅꯔꯒꯦ ꯑꯩꯅ ꯑꯍꯥꯟꯕꯗꯣ
ꯅꯪꯒ ꯑꯍꯨꯝꯁꯨꯨꯕ ꯑꯣꯏ ꯑꯗꯨꯝ
ꯑꯣ ꯑꯇ ꯌꯥꯔꯛꯄ꯭ꯔꯣ
ꯑꯇꯩ ꯃꯣꯏ ꯅꯪ ꯑꯦꯛꯖꯥꯝꯗ ꯈꯪꯗꯕ ꯃꯥꯜꯂꯦ ꯃꯣꯏꯁꯦ ꯑꯗꯨꯗꯤ ꯍꯥꯏꯗꯗꯤ ꯌꯥꯔꯦ
ꯑꯣ ꯑꯗꯨꯅꯦ ꯅꯍꯥꯟ ꯑꯣꯏꯔꯒ ꯐꯖꯅ ꯆꯠꯅꯗ꯭ꯔꯤꯀꯣ
ꯑ
ꯎ ꯒꯥꯔꯤꯗꯤ ꯑꯆꯧꯕ ꯆꯠ ꯇꯥꯃꯤꯅꯦ
ꯑꯆꯧꯕꯗ ꯒꯥꯔꯤꯝꯆꯥꯗꯤ ꯅꯨꯡꯉꯥꯏꯔꯣꯏꯅꯤ
ꯅꯪ ꯒꯥꯔꯤꯗꯧꯗꯤ ꯌꯥꯏ ꯅꯠꯇ꯭ꯔꯣ
ꯌꯥꯔꯤ
ꯅꯪꯒꯤ ꯑꯃ ꯂꯩꯔꯦ ꯍꯣꯏ ꯕꯣꯅꯤꯒꯤ ꯑꯃ ꯂꯩꯔꯦ ꯀꯩꯅꯣ
ꯑꯩꯈꯣꯏ ꯇꯔꯨꯛꯀꯤꯗ ꯑꯗꯨꯝ ꯌꯥꯅꯤꯗ
ꯑꯃꯗ ꯑꯗꯨꯝ ꯌꯥꯅꯦꯕ ꯅꯪꯗ ꯆꯥꯎꯗꯤ ꯆꯥꯎꯕꯅꯤꯅꯦ
ꯎꯝꯝ ꯆꯥꯎꯋꯟ
ꯍꯥꯎ ꯊꯨꯝꯁꯨ ꯇꯤꯡꯗꯅꯕ
ꯑꯃ ꯑꯩꯈꯣꯏ ꯇ ꯑꯃꯗꯨꯗ ꯑꯗꯨꯝ ꯌꯥꯏꯅ ꯄꯨꯟꯒꯤ
ꯑꯗꯨꯅꯦ ꯅꯪꯒꯤꯗꯣ ꯌꯥꯔꯣꯏꯗ꯭ꯔꯣ
ꯣꯗꯤꯒꯤ ꯑꯗꯨꯗꯤꯗꯉꯥꯏꯅꯤ ꯑꯩꯒꯤꯗꯗꯤ ꯊꯥꯎ ꯌꯥꯝ ꯆꯥꯏ ꯇꯧꯕꯅꯤꯅꯦ
ꯍꯣꯏꯅꯦ ꯑꯗꯨꯕꯨꯗꯤ ꯑꯗꯨ ꯕꯣꯅꯤꯒꯤꯗꯤ ꯃꯄꯥ ꯊꯕꯛ ꯆꯔꯤꯗꯗꯤ
ꯁꯟꯗꯦꯒꯨꯝꯗ ꯇꯥꯅꯤꯡꯗꯕꯒꯤꯅ
ꯑꯗꯨꯕꯨꯗꯤ
ꯁꯇꯔꯗꯦꯗ ꯇꯧꯔꯒ ꯁꯟꯗꯦꯗꯒꯨꯝꯕ ꯍꯜꯂꯛꯄ
ꯑ
ꯑꯗꯨꯁꯨ ꯌꯥꯏ ꯑꯗꯨ ꯃꯉꯣꯟꯗ ꯐꯖꯅ ꯍꯪꯈꯤ
ꯑꯍꯣ ꯀꯔꯤ ꯀꯔꯤ ꯀꯔꯤꯣ ꯀꯔꯤ ꯃꯊꯦꯜꯅ ꯇꯧꯗꯣꯏꯁꯦ ꯉꯥꯗ
ꯀꯔꯤ ꯀꯔꯤ ꯇꯧꯁꯤꯒꯦ
ꯑꯩ ꯃꯤꯅ ꯉꯗꯣꯛ ꯆꯠꯀꯅꯤꯡꯅꯦ
ꯉꯥꯅꯨꯃ ꯑꯗꯨꯗꯤ ꯉꯟꯅꯨ ꯎꯃꯤ ꯌꯥꯎ꯭ꯔꯔꯕ ꯀꯤ ꯁꯂꯥ ꯑꯃ ꯌꯥꯎꯍꯜꯂꯕ
ꯑꯥ
ꯗꯒꯤ ꯑꯐꯨꯠꯄꯁꯤ ꯀꯩꯅ ꯐꯒꯅꯤ
ꯠꯔꯣ ꯑꯣ
ꯑꯣ ꯑꯣꯛꯁꯦ ꯑꯣꯛꯁꯦ ꯁ ꯅꯥꯅꯩ ꯍꯥꯏꯅꯕꯗꯨꯗꯅꯤ
ꯑꯗꯨꯗꯤ ꯌꯦꯟ ꯆꯨꯞꯀꯨꯝꯕ ꯑꯃ ꯍꯥꯞꯄꯁꯤꯔꯣ
ꯌꯥ ꯌꯦꯁꯨꯨ ꯉꯧꯔꯖꯨ ꯌꯥꯕꯣꯏ
ꯑꯗꯨꯉꯩ ꯉꯧꯔꯖꯨ ꯌꯕꯥ
ꯎꯝ
ꯑꯗ ꯑꯩꯈꯣꯏꯒꯤ ꯒ꯭ꯔꯨꯞ ꯑꯃ ꯁꯦꯝꯗꯥꯏꯅꯦ
ꯁꯦꯝꯕꯅꯤ ꯁꯦꯝꯕꯅꯤ ꯑꯗꯨ ꯑꯗꯨ ꯑꯗꯨꯒ ꯀꯥ ꯀꯣꯏ ꯃꯍꯥꯏꯗꯤꯅ ꯐꯣꯟ ꯃꯁꯥ ꯃꯥꯁꯥ ꯇꯧꯗꯗꯤꯕ ꯌꯥꯗꯕ꯭ꯔꯥ ꯈꯪꯗꯦ
ꯊꯕꯛ ꯁꯤꯖꯤꯟꯅꯕ ꯂꯛꯂꯅꯦ ꯂꯣꯏꯅ
ꯁꯤꯅꯕꯕ꯭ꯔꯥ ꯈꯪꯗꯦꯅ
ꯈꯣꯏꯅꯦ ꯈꯛꯇꯔꯣ ꯂꯦꯝꯃꯤꯁꯤꯕꯣ
ꯑꯣꯏꯗꯣꯏꯔꯥ ꯈꯪꯗꯦꯅ
ꯑꯗꯒꯤ ꯄꯩꯁꯥꯁꯤꯅ ꯀꯃꯥꯏ ꯀꯃꯥꯏꯅ ꯇꯧꯗꯣꯏꯦꯕ
ꯃꯣꯏꯒꯤ ꯂꯦꯛꯄꯗꯨꯗꯤ ꯃꯤ ꯑꯃꯗ ꯆꯥꯝꯃꯉꯥ ꯆꯥꯝꯃꯉꯥꯅꯤ ꯍꯥꯏ
ꯂꯦꯛꯄꯩꯗꯣ ꯆꯪꯑꯋꯥ
ꯃꯤꯒꯤ ꯀꯤꯆꯟ ꯋꯥꯏꯕꯩꯖꯨ ꯄꯩꯁꯥ ꯂꯩ ꯃꯥꯜꯂꯦ
ꯇꯣꯉꯥꯟꯅ ꯑꯦꯛꯁꯇ꯭ꯔꯥ
ꯑꯥ ꯑꯗꯒꯤ ꯍꯤ ꯇꯣꯡꯕꯒꯤꯁꯨ ꯂꯧꯕ ꯃꯥꯜꯂꯤ
ꯍꯤ ꯇꯣꯡꯕ ꯍꯤ ꯇꯣꯡꯕ ꯍꯤꯁꯨ ꯇꯣꯡ ꯌꯥꯕ꯭ꯔꯣ
ꯂꯥꯟ ꯏꯁꯤꯡ ꯈꯔ ꯑꯃ ꯏꯔꯣꯏꯔꯒꯗꯤ ꯆꯠꯄ ꯌꯥꯅꯤ ꯑꯗꯨꯏꯅꯤꯕ
ꯑꯣ ꯑꯣ ꯃꯤ ꯃ ꯍꯥꯏꯅꯤꯅꯤꯀꯣ
ꯂꯥꯜꯂꯒ ꯆꯠꯇ꯭ꯔꯃꯤꯅ ꯄꯩꯁꯥꯁꯦ ꯀꯌꯥ ꯀꯌꯥꯅꯣ
ꯑꯩꯈꯣꯏ ꯃꯉꯥꯗ ꯍꯥꯏ ꯃꯉꯥ ꯈꯣꯏ ꯇꯔꯨꯛ ꯀꯣ
ꯎꯝ
ꯂꯤꯁꯤꯡ ꯃꯤ ꯑꯃꯃꯝꯒꯤ ꯆꯥꯝꯃꯉꯥ ꯆꯥꯝꯃꯉꯥꯗꯤ ꯑꯗꯨꯝ ꯏꯁꯥꯒꯤ ꯑꯗꯨꯝ ꯑꯣꯏꯔꯅꯦꯕꯀꯣ ꯂꯩꯕꯝꯒꯤ
ꯆꯃ ꯀꯣꯏꯅꯤ
ꯀꯥꯔꯠ ꯂꯩꯕꯒꯤ
ꯆꯥꯅꯝ ꯕꯔꯠ
ꯎꯝ
ꯆꯥꯔꯝꯕꯨꯗꯤ ꯒꯣ ꯎꯝ ꯑꯩ ꯊꯥꯎ ꯆꯥꯅꯝꯗꯨꯕꯨꯗꯤ ꯈꯣꯏꯒꯤ ꯃꯌꯥꯝ ꯃꯈꯜ ꯌꯥꯝꯗꯣꯏꯃꯤꯅ ꯌꯥꯝ ꯌꯥꯝ ꯂꯧꯗ꯭ꯔꯁ ꯁꯨꯀꯣ
ꯑꯥ ꯑꯥ ꯑꯥ
ꯑ ꯈꯔ ꯉꯧꯔ ꯒ ꯍꯣꯏ ꯆꯥꯅꯤꯡꯕꯗꯨꯗꯤ ꯈꯤꯇꯪ ꯌꯥꯝꯅ ꯂꯧꯔꯕ ꯂꯣꯏꯔꯦ ꯑꯇꯩꯩꯗꯨꯗꯤ
ꯍꯣꯏꯅꯦ ꯑꯗꯨꯗꯤ ꯁꯨꯗ ꯑꯃ ꯑꯃꯣꯝ ꯑꯃ ꯒꯥ ꯂꯥꯕꯥ ꯑꯃ ꯒꯅꯥ ꯌꯥꯅꯤꯅ
ꯌꯥꯟꯅꯤ ꯀꯔꯤꯅꯣ ꯑꯩꯈꯣꯏ ꯇꯔꯨꯛꯅꯤ ꯅꯨꯡꯉꯥꯜꯕꯨꯛ ꯆꯥꯕ ꯌꯥꯅꯤ ꯀꯩ ꯅꯣ
ꯆꯥꯕ ꯍꯥꯢꯔꯒ ꯆꯥꯒꯟꯕ ꯇ ꯅꯠꯇ ꯆꯥꯒꯦꯅ ꯆꯥꯕꯗ ꯑꯍꯥꯟꯕꯩ ꯈꯔ ꯆꯥꯈꯤꯅꯤ
ꯄꯤꯡ ꯑꯍꯨꯝ ꯑꯍꯨꯝꯃꯨꯛꯇꯗꯤ ꯌꯥꯒꯗ ꯃꯥꯥꯟꯂꯩ ꯑꯩꯅꯥ ꯈꯟꯕꯗ
ꯍꯥ
ꯎꯝ ꯕ꯭ꯔꯥ ꯌꯥꯝ ꯃꯥꯟ ꯒꯗꯔꯥ
ꯀꯔꯤ
ꯑꯅꯤ ꯃꯨꯛꯅ ꯌꯥꯔꯗ ꯂꯤꯁꯤꯡ
ꯅꯤꯗꯤ ꯑꯩꯈꯣꯏ ꯇꯥꯔꯨꯛ ꯀꯤ ꯗꯤ ꯇꯔꯥꯅꯤꯊꯣꯏ ꯂꯦꯝꯃꯕꯨ ꯌꯥꯏꯗ ꯑꯗꯨꯗꯤ
ꯇꯔꯥꯅꯤꯊꯣꯏꯗꯨꯗ ꯂꯩꯐꯝꯒꯤ ꯇꯥꯈꯥꯏꯗꯣꯛ ꯈꯨꯖꯤꯟꯗꯣ ꯑꯦꯄꯥꯜ ꯂꯤꯁꯤꯡ ꯑꯅꯤ ꯏꯃꯨ ꯀꯥꯏꯗꯣꯛ ꯈꯔꯥꯅꯤ
ꯑꯗꯒꯤ ꯑꯩꯈꯣꯏꯒꯤ ꯀꯤꯆꯟꯒꯤ ꯑꯃ
ꯈꯤꯇꯪꯗꯤ ꯀꯣꯏꯂꯣ ꯎ ꯀꯣꯟꯅꯕ ꯌꯥꯏ ꯊꯥꯎꯒ ꯂꯩꯐꯝꯒ ꯀꯤꯆꯟꯒꯗꯣ ꯆꯝꯃꯉꯥ ꯆꯝꯃꯉꯥ ꯍꯥꯏꯔꯁꯤꯅꯦꯀꯣ ꯆꯠꯄꯒꯤ ꯒꯥꯔꯤ ꯀꯩꯅꯣ ꯑꯗꯨꯒ ꯃꯥꯏꯤꯗꯨꯒ ꯁꯤꯅꯃ ꯍꯥꯏꯔ ꯄꯨꯡ ꯇꯔꯨꯛ ꯃꯔꯤ ꯉꯥ ꯇꯔꯨꯛ ꯄꯨꯡ ꯇꯔꯨꯛꯃꯨꯛꯇꯤ ꯆꯠꯈ꯭ꯔꯦꯕꯀꯣ ꯑꯗꯨꯗꯤ ꯂꯨꯄꯥ ꯂꯤꯁꯤꯡ ꯇꯔꯨꯛꯅ ꯁꯤꯟꯗꯣꯏꯅꯤꯅꯦ ꯌꯥꯔꯍꯦ ꯑꯗꯨꯗꯤ
ꯊꯥꯎ ꯌꯥꯎꯗ꯭ꯔꯤ
ꯌꯥꯎꯒ꯭ꯔꯕꯅꯦ
ꯇꯔꯨꯛ ꯀꯤ ꯆꯥꯕꯥ ꯗꯨ ꯗꯤ ꯏꯕꯣ ꯌꯥꯝ ꯊꯤꯅ ꯂꯦꯝꯒꯅꯤ
ꯑ
ꯑꯗꯨ ꯂꯝꯅꯤ ꯂꯝꯅꯤ ꯀꯥꯏꯗꯩꯅꯣ ꯎꯝ
ꯑꯗꯨ ꯃꯣꯏꯗꯁꯨ ꯍꯥꯏꯐꯦꯠ ꯑꯪꯒꯤ
ꯍꯣꯏ ꯑꯗꯨ ꯁꯃꯥꯏꯅ ꯇꯧꯔꯁꯦ ꯒ꯭ꯔꯨꯞꯇ ꯑꯣꯏꯅ ꯐꯖꯅ ꯍꯥꯏꯅꯔꯁꯦ
ꯑ
ꯎꯝ ꯑꯗꯨꯗꯤ ꯒ꯭ꯔꯨꯞꯇ ꯑꫭꯏꯅ ꯃꯦꯁꯦꯁ ꯊꯔꯛꯑꯣ
ꯍꫭꯏ ꯐꯔꯦ ꯐꯔꯦ
ꯎꯝ ꯍꯣ ꯍꫭ ꯊꯝꯃꫭ ꯊꯝ
ꯎꯝ